ꯑꯣ ꯍꯜꯂꯣ ꯇꯥꯏꯌꯦ
ꯑꯗꯨꯝ ꯂꯩꯔꯤꯕ
ꯑꯣ ꯂꯩꯔꯤꯌꯦ ꯀꯩ ꯊꯕꯛ ꯇꯧ ꯍꯥ
ꯀꯨꯝꯗ꯭ꯔꯤ
ꯍꯣꯏ ꯁꯤꯗ ꯂꯩꯌꯦꯦ ꯂꯝꯕꯤꯗ ꯂꯝꯕꯤꯗ ꯐꯝꯃꯒ ꯂꯩ
ꯁꯥꯗꯣ ꯃꯤꯐꯝꯅ
ꯅꯨꯡꯁꯥꯗꯤ ꯊꯣꯛꯇꯦ ꯑꯝꯕ꯭ꯔꯤꯂꯥ ꯄꯥꯏꯔꯒ
ꯑꯁ
ꯁꯇꯤꯟ ꯄꯥꯏꯔꯒ
ꯂꯝꯕꯤ
ꯀꯥꯏ ꯆꯠꯊꯣꯛꯀꯗ꯭ꯔꯣ ꯅꯪꯗꯤ
ꯍꯌꯦꯡꯕ
ꯑꯥ
ꯑꯩꯗꯤ ꯊꯕꯛ ꯊꯕꯛꯇꯨꯗꯤ ꯂꯩꯇꯦꯗ ꯑꯗꯨ ꯐꯪꯗꯦ ꯑꯩꯗꯤ ꯍꯥꯛ ꯎꯝ ꯅꯨꯡꯇꯤꯒꯤ ꯂꯩꯇꯕꯅꯤꯅꯀꯣ ꯈꯨꯗꯛ ꯈꯨꯗꯛꯇ ꯑꯗꯨꯝ ꯂꯩꯔꯦ ꯍꯥꯏ ꯆꯠꯄꯅꯤꯅ ꯑꯗꯨꯝ
ꯑꯣ ꯑꯣ
ꯑꯗꯨꯅꯤ ꯂꯩꯇꯗ ꯌꯨꯝꯗ ꯂꯩꯗ ꯌꯦꯡꯕ ꯌꯥꯕ
ꯑꯣ ꯑꯩꯁꯨ ꯌꯨꯝꯗ ꯑꯗꯨꯝ ꯂꯩꯌꯦꯗ
ꯅꯪꯔꯣ
ꯎꯝ ꯍ ꯉꯁꯤꯗꯤ ꯆꯠꯊꯣꯛꯑꯔꯣꯏꯒꯣ ꯑꯗꯨꯝ ꯌꯨꯝꯗ ꯂꯩꯔꯅꯤꯅ
ꯂꯥꯏꯅꯤꯕ ꯍꯣꯏ ꯄꯨꯡ ꯃꯔꯤ ꯇꯥꯗꯣꯏꯔꯤꯕꯕꯣ ꯍꯣꯏ
ꯑꯣ ꯑꯣ ꯄꯨꯡ ꯃꯔꯤ ꯇꯥꯔꯗꯤ ꯑꯃꯨꯛ ꯀꯥꯏꯗ ꯆꯠꯇꯣꯏꯕ
ꯅꯣꯏ ꯇꯥꯔꯗꯤꯅꯥꯎ ꯆꯠꯀꯦ
ꯑꯣ ꯌꯥꯝ ꯅꯨꯡꯉꯥꯏꯅꯦ ꯁꯅꯕꯒꯨꯝꯕ ꯆꯠꯄꯁꯦ ꯅꯣꯏꯗꯤ
ꯌꯨꯝꯗ ꯀꯗꯥꯏꯒꯤ ꯅꯨꯃꯤꯠ ꯆꯨꯞꯄ ꯂꯩꯔꯗꯤ
ꯎꯝ ꯍꯣꯏꯅꯦ ꯍꯣꯏ ꯆꯞ ꯑꯗꯨꯅ ꯏꯁꯥꯒꯤꯁꯨ ꯐꯕꯅꯤꯗ
ꯁꯥꯟꯅꯕ ꯋꯥꯋꯥꯛꯀꯤꯡ ꯆꯦꯟꯕ ꯈꯔ ꯈꯔ ꯑꯗꯨꯝ ꯑꯦꯛꯇꯤꯞ ꯇꯧꯕ ꯉꯥꯛꯇꯠꯇꯤ ꯃꯇꯝ ꯄꯨꯡꯈꯥꯏ ꯄꯨꯡ ꯑꯃꯈꯛꯇ ꯑꯣꯏꯔꯁꯨꯀꯣ ꯑꯗꯨꯝ ꯆꯠꯄꯅꯤ ꯅꯨꯡꯉꯥꯏꯕ ꯍꯛꯆꯥꯡꯒꯤ
ꯎꯝ
ꯑꯗꯨꯅꯦ ꯅꯪꯗꯤ
ꯑꯩꯗꯤ ꯑꯗꯨꯝ ꯌꯨꯝꯗ ꯑꯃꯨꯛ ꯀꯨꯝꯃꯒ ꯀꯩꯁꯨ ꯇꯧꯁꯦ ꯈꯪꯒꯦ ꯑꯩꯁꯨ ꯑꯗꯨꯝ ꯐ꯭ꯔꯤꯗ ꯑꯃꯨꯛ ꯂꯩꯔꯅꯤ
ꯎꯝ
ꯕꯣꯜ ꯁꯨ ꯌꯦꯡꯗꯦ ꯀꯔꯤꯁꯨ ꯇꯧꯔꯗꯦ ꯑꯗꯨꯝ ꯗ꯭ꯔꯃꯥꯒꯨꯝꯕꯗꯤ ꯌꯦꯡꯉꯦ ꯃꯔꯛ ꯃꯔꯛꯇ ꯗ꯭ꯔꯃꯥ ꯐꯥꯎ ꯌꯦꯡꯕ ꯉꯝꯗꯦ ꯖꯤꯛꯀꯥꯟꯁꯦ ꯁꯦꯁ ꯍꯧꯖꯤꯛ ꯀꯁꯤ ꯀꯥꯏ ꯃꯇꯝ ꯂꯩꯇ꯭ꯔꯦꯕ
ꯎꯝ ꯊꯣꯛꯀꯝ ꯊꯣꯛꯀꯝ ꯑꯣꯏꯔꯕꯅꯤ ꯃꯥꯇꯝ ꯂꯩꯇꯕꯗꯤ
ꯅꯠꯇꯦ ꯊꯕꯛꯇꯤ ꯀꯟꯕꯗꯤ ꯑꯣꯏꯗꯕꯅꯤꯗ ꯑꯗꯨꯕꯨ ꯗ꯭ꯔꯃꯥ ꯌꯦꯡꯗꯦ ꯑꯃꯨꯛꯀ ꯑꯦꯗꯤꯛ ꯆꯨꯕꯀꯣ ꯑꯗꯨꯒꯤ ꯑꯁ ꯈꯥꯡꯕꯅꯦ
ꯇꯨꯡꯐꯝ ꯊꯣꯐꯥꯎ ꯈꯣꯏꯅꯦꯀꯣ
ꯍꯣꯏ
ꯎ
ꯒꯦꯝꯒꯨꯝꯕ ꯑꯩꯁꯨ ꯅꯍꯥꯟꯋꯥꯏ ꯒꯦꯝ ꯁꯥꯟꯅꯔꯝꯃꯦ ꯑꯦꯝ ꯑꯦꯜ ꯂꯥꯁ ꯌꯔꯒꯨꯝꯕꯗꯤ ꯁꯥꯟꯅꯔꯝꯃꯦ ꯑꯩ
ꯎꯝ
ꯅꯣꯏ ꯅꯣꯏꯗꯤ ꯁꯥꯟꯅꯕ꯭ꯔꯣ ꯃꯣꯕꯥꯏꯜ ꯒꯦꯝꯗꯣ
ꯑꯩꯈꯣꯏꯗꯤ ꯀꯩ ꯍꯥꯏꯁꯤꯔꯥ ꯌꯥꯝꯅ ꯕꯣꯔꯤꯡ ꯇꯧꯕ ꯃꯥꯇꯝ ꯉꯥꯛꯇ ꯄꯨꯡꯈꯥꯏ ꯑꯨꯝ ꯈꯛꯇ ꯑꯗꯨꯝ ꯁꯥꯟ ꯑꯃꯨꯛ ꯁꯥꯟꯅꯕꯅꯤꯅ
ꯑꯩꯗꯤ ꯁꯥꯟꯅꯔꯝꯃꯦ ꯑꯗꯣ ꯈꯪꯗꯦ ꯌꯥꯝ ꯍꯩꯕꯗꯤ ꯑꯣꯏꯗꯕ ꯑꯗꯨ ꯁꯥꯟꯅꯔꯒ ꯑꯗꯨꯝ ꯑꯁ ꯅꯍꯥꯟꯋꯥꯏ ꯏꯃꯥꯟꯅꯕꯤꯈꯣꯏ ꯂꯩꯃꯤꯟꯅꯔꯤꯕ ꯏꯃꯥꯟꯅꯕꯤ ꯑꯍꯨꯝꯃꯛ ꯑꯩꯒ ꯑꯩꯈꯣꯏ ꯑꯍꯨꯝ ꯀꯣ ꯁꯥꯟꯅꯔꯒ ꯅꯣꯡꯉꯥꯥꯟꯕ ꯐꯥꯎ ꯁꯥꯟꯅꯕꯅꯦꯌꯦ ꯑꯗꯣ ꯅꯣꯡꯉꯥꯜꯂꯒ ꯑꯃꯨꯛ ꯇꯨꯝꯊꯣꯛꯑꯒ ꯂꯣꯏꯅ ꯀꯣꯂꯦꯖ ꯆꯠꯇꯕꯤꯗ ꯑꯗꯨꯝ ꯂꯩꯕ ꯑꯗꯨꯒꯤ ꯗꯨꯃꯛꯇ ꯌꯥꯝ ꯅꯤꯡꯁꯤ ꯑꯗꯨꯒꯤ ꯑꯗꯨꯒꯤ ꯃꯇꯝꯗꯣ ꯌꯥꯝ ꯀꯩꯅꯣ ꯑꯩꯈꯣꯏꯁꯦ ꯑꯦꯝꯃꯦꯜ ꯁꯅꯥꯕꯒꯤ ꯑꯩ ꯒꯨꯟꯗꯥ ꯃꯥꯜꯂꯤꯛꯀꯣ ꯑꯩꯈꯣꯏꯁꯦ ꯍꯥꯏꯕꯅꯦ ꯑꯦ ꯑꯩꯈꯣꯏꯅ
ꯇꯣꯝꯅꯗꯤ ꯋꯥꯔꯅꯤꯗ
ꯑ ꯇꯨꯝꯗꯕꯤꯗ ꯑꯗꯨꯝ ꯁꯥꯟꯅꯕꯗꯣ ꯑꯗꯣ ꯅꯣꯡꯉꯥꯜꯂꯒ ꯑꯃꯨꯛꯀ ꯇꯨꯝꯊꯣꯛꯄꯅꯦ ꯑꯩꯈꯣꯏ ꯀꯣꯂꯦꯖ ꯆꯠꯇꯕꯤꯗ ꯉꯝꯗꯕꯅꯤꯅ ꯑꯗꯨꯒꯤ ꯑꯗꯣ ꯍꯣꯏ ꯌꯥꯝ ꯋꯥꯕꯅꯦ ꯇꯨꯝ ꯇꯨꯝꯗꯕꯤꯗ
ꯎꯝ
ꯑꯩꯈꯣꯏꯗꯣ ꯍꯦꯟ ꯃꯟꯕꯅꯦ ꯑꯗꯨꯒꯤ ꯃꯇꯝꯗꯣ ꯑꯗꯣ ꯑꯗꯨꯕꯨꯗꯤ ꯅꯨꯃꯤꯠ ꯑꯃꯈꯛꯇꯅꯤꯗ ꯇꯨꯝꯗꯕꯤꯗ ꯁꯟꯅꯕꯨꯗꯤ ꯑꯗꯨꯝ ꯍꯣꯏ ꯁꯥꯟꯕꯨꯗꯤ ꯁꯥꯟꯅꯩ ꯑꯗꯨꯕꯨ ꯑꯗꯨꯒꯤ ꯅꯨꯃꯤꯠꯇꯨꯅ ꯍꯦꯟꯕꯅꯦ ꯑꯩꯈꯣꯏꯁꯦ
ꯎꯝ
ꯒꯨꯟꯗꯥ ꯃꯥꯟꯕꯗ
ꯃꯤ ꯃꯔꯨꯞꯁꯤꯡꯗꯣ ꯐꯖꯥ ꯁꯥꯟꯅꯕꯁꯤꯡ ꯄꯨꯜꯂꯗꯤ
ꯎꯝ
ꯑꯩꯈꯣꯏꯅ ꯇꯅꯥꯅꯤꯡꯗꯦ ꯍꯥꯏꯔꯒꯁꯨ ꯇ ꯁꯅꯕꯅꯤꯗ
ꯑꯗꯣ ꯑꯩꯈꯣꯏꯗꯤ ꯅꯨꯨꯞꯁ ꯉꯥꯛꯇꯥꯅꯦꯕ ꯑꯩꯈꯣꯏ ꯀꯩꯅꯣꯒꯤ ꯑꯁ ꯅꯣꯛꯅꯤꯡꯕꯅꯤꯍꯦ ꯑꯗꯨ ꯑꯣꯏꯔꯁꯨ ꯑꯩꯗꯤ ꯇꯦꯡꯒꯨꯝꯕ ꯄꯥꯏꯕ ꯑꯃꯨ ꯃꯣꯏꯅ ꯀꯔꯤ ꯀꯔꯤ ꯍꯥꯏꯁꯤꯔꯥ ꯑꯦ ꯀꯩꯅꯣꯗ ꯄꯥꯏꯔꯒ ꯑꯦꯝ ꯑꯦ ꯃꯥꯔꯛꯁꯃꯦꯟꯒꯨꯝꯕ ꯄꯥꯏꯔꯒ ꯇꯧꯕꯅꯦꯕ
ꯑ ꯑꯩꯁꯨ ꯑꯩꯁꯨ ꯃꯔꯛꯊꯛꯇꯁꯨ ꯏꯑꯦ ꯕꯣꯔꯤꯡ ꯇꯧꯕ ꯃꯇꯝꯗ ꯉꯛꯇ ꯀꯣ
ꯎꯝ
ꯤꯒꯤꯦ
ꯎꯝ
ꯎ ꯔ ꯃ ꯃꯇꯝ ꯂꯩ ꯏ ꯂꯩꯗꯤ ꯎ
ꯒꯦꯝꯒꯨꯝꯕ ꯁꯥꯟꯅꯕꯁꯦ ꯌꯥꯝ ꯐꯠꯇꯕꯅꯦ ꯃꯤꯠꯀꯨꯝꯕ ꯀꯩꯒꯨꯝꯕ ꯐꯠ ꯐꯠꯇꯕꯅ ꯗ꯭ꯔꯃꯥ ꯌꯦꯡꯕꯁꯨ ꯌꯥꯝ ꯐꯠꯇꯕꯅꯤꯅ
ꯐꯣꯟꯗ ꯐꯖ ꯅ ꯄꯨꯅ ꯌꯦꯡꯉꯁꯤ ꯀꯨꯏꯅꯤ ꯌꯦꯡꯗꯦ ꯃꯤꯠ ꯅꯨꯄꯤꯤꯅꯤ ꯌꯥꯗꯕꯅꯦꯕ
ꯍꯣꯏ ꯑꯗꯨꯅ ꯈꯔ ꯈꯔꯗꯤ ꯀꯟꯇ꯭ꯔꯣꯜ ꯇꯧꯔꯕꯅꯤ ꯍꯦ ꯉꯁꯤ ꯉꯁꯤ ꯉꯁꯤ ꯍꯧꯖꯤꯛꯀꯥꯟꯗꯤ ꯈꯔꯗꯤ ꯀꯥꯏꯅ ꯕꯣꯔꯐꯥꯎ ꯌꯦꯡꯗ꯭ꯔꯤ ꯑꯩꯗꯤ
ꯍ ꯑꯩꯁꯨ ꯑ ꯑꯃꯔ ꯀꯦꯔ ꯑꯅꯤꯒꯨꯝꯕꯗꯤ ꯈꯊꯅ ꯌꯦꯡꯕ ꯑꯣ ꯀꯁꯨ ꯂꯥꯛꯄꯗ ꯑꯅꯤ ꯈꯥꯛꯇ ꯌꯦꯡꯅꯤ ꯐ ꯐꯜꯗ ꯌꯦꯡꯕ ꯑꯇꯩꯗꯤ ꯁꯨꯡ ꯌꯦꯡꯗꯦ ꯃꯇꯝꯗꯣ ꯌꯥꯗꯕꯒꯤꯀꯣ
ꯑꯣ ꯅꯣꯏꯗꯤ ꯀꯩꯅꯣ ꯊꯕꯛ ꯐꯪꯅꯤꯡꯉꯥꯏ ꯍꯣꯠꯅꯕꯁꯨ ꯃꯥꯜꯂꯦ
ꯁꯅꯥꯔꯅꯤ ꯍꯣꯏ
ꯑꯣ ꯑꯣ ꯑꯣꯎ ꯑꯣꯟꯅꯕꯨ ꯀꯜꯂꯣ ꯌꯥꯝ ꯐꯩꯌꯦ ꯑꯩꯗꯤ ꯀꯣꯂꯦꯖ ꯂꯣꯏꯔꯒ ꯑꯗꯨꯝ ꯑꯃꯨꯛꯀ ꯀꯩꯅꯣ ꯇꯧꯔꯗ꯭ꯔꯦ ꯃꯁꯇꯔꯁꯨ ꯇꯧꯊꯣꯛꯇ꯭ꯔꯦ
ꯑꯗꯨꯁꯨ ꯑꯇꯣꯞ ꯑꯇꯣꯞꯄ ꯊꯕꯛ ꯊꯣꯛꯄꯁꯤꯡꯗ ꯍꯣꯠꯅꯕ ꯌꯥꯗ꯭ꯔꯣ
ꯍ ꯑꯩꯁꯦ ꯀꯀꯥꯏꯔꯤ ꯉ ꯀꯩꯅꯣ ꯂꯥꯁ ꯏꯔꯕꯨꯗꯤ ꯀꯩꯅꯣꯗ ꯆꯠꯅꯤꯡꯉꯥꯏꯗꯤ ꯇꯧꯔꯝꯃꯦ ꯑꯗꯨꯕꯨ ꯏ ꯏꯄꯥꯅ ꯌꯥꯗꯕꯒꯤ ꯑꯍꯣꯏ ꯌꯥꯗꯕꯒꯤ ꯑꯃꯨꯛ ꯇꯣꯛꯈ꯭ꯔꯕ
ꯅꯪ ꯎ ꯄꯥꯟꯟꯅꯤꯡ ꯅꯤꯡꯤꯡꯣꯣꯟꯦ
ꯃꯄꯥꯟꯗ ꯏꯅꯧꯄꯥ ꯂꯩꯌꯦꯅ ꯑꯗꯣ ꯃꯥꯒ ꯆꯠꯅꯤꯡꯉꯥꯏ ꯇꯧꯕꯅꯦꯕ
ꯎꯝ ꯍꯟꯗꯛꯁꯦ ꯃꯄꯥꯟꯗ ꯂꯩꯕꯁꯨꯦ ꯈꯪꯉꯦ ꯋꯥ ꯌꯥꯝ ꯊꯣꯛꯏꯅꯤ ꯈꯪꯉꯦ
ꯑꯣ ꯍꯣꯏ ꯀꯤꯗꯤ ꯀꯤꯌꯦꯕꯀꯣ ꯅꯨꯡꯉꯥꯏꯔꯤꯕ ꯅꯨꯄꯤꯁꯤꯡꯒꯤꯗꯤ
ꯏꯔꯥꯡꯁꯦ ꯌꯥꯝ ꯅꯨꯡꯉꯥꯏꯇ ꯃꯄꯥꯟꯂꯣꯝꯒꯤ ꯄꯥꯎꯁꯦ
ꯍꯣꯏ ꯅꯨꯄꯥꯗꯤ ꯈꯔ ꯐꯩꯌꯦꯗ ꯑꯩ ꯈꯟꯕ
ꯅꯨꯄꯥ ꯅꯨꯄꯥꯗꯤ ꯀꯩꯁꯨ ꯀꯥꯏꯗꯦ ꯍ
ꯏꯅꯥꯎ ꯏꯅꯥꯎꯅꯨꯄꯥꯗꯤ ꯀꯨꯏꯈ꯭ꯔꯦ ꯑꯩꯅ ꯆꯍꯤ ꯃꯔꯤ ꯑꯍꯨꯝ ꯃꯔꯤ ꯐꯥꯔꯕꯅꯤ ꯃꯥꯗꯤ ꯀ꯭ꯂꯥꯁ ꯇꯨꯋꯦꯜꯐ ꯍꯦꯛ ꯂꯣꯏꯔꯒ ꯆꯠꯄꯅꯦꯕ
ꯅꯪꯁꯨ ꯊꯕꯛ ꯑꯇꯣꯞꯄ ꯑꯗꯨꯝ ꯇ꯭ꯔꯥꯏ ꯇꯧꯔꫭꯅ ꯌꯥꯅꯤꯡꯉꯦ
ꯇ꯭ꯔꯥꯏ ꯇꯧꯋꯦ ꯑꯗꯨꯕꯨ ꯑꯁ ꯑꯦꯛꯖꯥꯝ ꯊꯥꯔꯒ ꯊꯣꯛꯇꯦ ꯅꯣꯏꯒꯨꯝꯅ ꯍꯩꯇꯕꯒꯤ ꯑꯣꯏꯔꯝꯒꯅꯤ
ꯃꯤ ꯃꯤ ꯈꯨꯗꯤꯡꯃꯛ ꯐꯥꯔꯁ ꯇꯥꯏꯝꯗꯥ ꯊꯣꯛꯀꯅꯤ ꯍꯥꯏꯕ ꯂꯩꯇꯦ ꯑꯗꯨꯝ ꯑꯦꯖꯝ ꯊꯥꯕꯒꯤ ꯑꯩꯈꯣꯏꯅ ꯑꯦꯖꯝ ꯊꯥꯕꯒꯤ ꯃꯑꯣꯡꯁꯦꯀꫭ
ꯎꯝ ꯍꯣꯏ
ꯌꯥꯝꯅ ꯍꯟꯖꯤꯟ ꯍꯟꯖꯤꯟ ꯊꯥꯕ ꯃꯇꯝꯗ
ꯎꯝ
ꯁꯤ ꯑꯩꯈꯣꯏꯒꯤ ꯑꯥꯏꯗꯤꯌꯥꯗ ꯌꯥꯝ ꯐꯪꯂꯛꯄꯅꯦꯕ ꯑꯗꯨꯒꯤꯅꯤ ꯎ
ꯑꯩ ꯅꯍꯥꯟ ꯋꯥꯏꯗ ꯑꯩꯈꯣꯏ ꯀꯩꯅꯣ ꯏꯃꯥꯟꯅꯕꯤ ꯏꯕꯥꯅꯤꯁꯦ ꯑꯦꯛꯖꯥꯝ ꯊꯥꯏꯌꯦꯕ ꯑꯥ ꯀꯩꯅꯣꯗ ꯎꯝ ꯑꯣꯐꯤꯁ ꯑꯃꯗꯀꯣ
ꯎꯝ
ꯑꯣꯐꯤꯁ ꯑꯃꯗ ꯌꯥꯎꯅꯤꯡꯉꯥꯏ ꯑꯗꯣ ꯊꯥꯔꯒ ꯑꯗꯨ ꯊꯥꯕ ꯅꯨꯃꯤꯠꯇꯣ ꯑꯩꯈꯣꯏ ꯍꯥꯏ ꯁ꯭ꯀꯨꯜꯒꯤ ꯑꯣꯖꯥ ꯑꯃꯁꯨ ꯂꯥꯛꯄ ꯃꯥꯁꯨ ꯊꯥꯅꯤꯡꯉꯥꯏꯕ ꯑꯩꯅ ꯃꯥꯕꯨ ꯎꯔꯒꯥ ꯅꯣꯛ ꯅꫭꯛꯅꯤꯡꯉꯦ ꯑꯁꯦꯡꯕꯅꯦ ꯑꯩꯅ ꯍꯥꯏꯔꯤꯁꯦ
ꯑꯗꯨ ꯇꯝꯕꯤ ꯑꯗꯨ ꯍꯣꯏ ꯑꯗꯨꯟ ꯊꯦꯡꯅꯩꯗꯥ
ꯑ ꯑꯗꯨꯒꯨꯝꯕ ꯊꯦꯡꯅꯩꯌꯦ ꯌꯥꯝ ꯅꯨꯡꯁꯤꯌꯦ ꯍꯣꯏ ꯑꯍꯟꯁꯨ
ꯆꯥꯅꯤꯡꯕ ꯂꯩꯕꯅꯤꯅꯀꯣ
ꯑꯥ ꯌꯥꯝ ꯊꯦꯡꯅꯩꯌꯦ ꯑꯗꯨ ꯑꯗꯨꯒꯤ ꯑꯦꯛꯖꯥꯝꯗꯣ ꯊꯣꯛꯇꯦꯗ ꯑꯩꯈꯣꯏ ꯎꯝ
ꯅꯍꯥꯟ ꯑꯩꯅ ꯊꯥꯕꯗꯣ ꯑꯩꯁ ꯆꯍꯤ ꯌꯥꯡꯈꯩ ꯍꯨꯝꯐꯨꯒꯤ ꯃꯈꯥꯎ ꯂꯥꯛꯑꯏ ꯊꯥꯑꯦꯅ
ꯑꯣ
ꯑꯗꯨꯒꯤ ꯑꯦꯛꯖꯥꯝꯗꯤ ꯑꯗꯨꯒꯤ ꯑꯦꯛꯖꯥꯝꯗꯨꯗꯤ ꯍꯣꯏ ꯆꯍꯤꯗꯣ ꯃꫭꯏ ꯂꯤꯃꯤꯠ ꯊꯝꯗꯦꯕꯀꯣ ꯑꯗꯨꯒꯤ ꯑꯍꯟ ꯑꯣꯏꯔꯁꯨ ꯊꯥꯕ ꯌꯥꯏꯑꯕ ꯎꯝ ꯑꯗꯨꯒꯤꯅꯤꯅꯦ ꯑꯣꯖꯥꯒꯤ ꯑꯣꯏꯕꯅꯤꯅꯀꯣ ꯑꯗꯨ‌ꯝ ꯌꯥꯏꯌꯦꯕ
ꯎꯝ ꯍꫭꯏ
ꯅꯣꯏꯁꯦ ꯍꯣꯠꯅꯕ ꯀꯟꯕ ꯃꯥꯜꯂꯦ ꯐꯖꯅ ꯍꯣꯠꯅꯔꯣ ꯑꯩꯕꯨꯗꯤ ꯑꯩꯅ ꯊꯥꯕ ꯑꯩꯅ ꯊꯥꯕꯕꯨꯗꯤ ꯀꯩꯅꯣꯒꯤꯅꯦ ꯑꯣꯐꯤꯁ ꯑꯃ ꯗꯤ ꯁꯤ ꯑꯣꯐꯤꯁꯇꫭ ꯀꯣ
ꯑꯥ
ꯑꯗꯨꯗꯅꯦꯗ ꯑꯩ ꯃꯆꯥꯅꯤꯗ ꯑꯩꯅ ꯊꯥꯕꯗꯨꯗꯤ
ꯌꯥꯝ ꯌꯥꯝꯅ ꯂꯥꯛꯄꯅꯦ ꯊꯕꯛ ꯃꯆꯥ ꯃꯆꯥꯒꯤꯀꯣ ꯑꯗꯨꯗꯣ ꯇ꯭ꯔꯥꯏ ꯇꯧꯔꯒ ꯑꯗꯨꯝ ꯊꯥꯎꯅꯦ
ꯎꯝ ꯑꯗꯣ ꯍꯣꯏ ꯑꯃꯨꯛꯀ ꯊꯣꯛꯇꯕ ꯑꯃꯨꯛꯀ ꯑꯃ ꯑꯗꯨꯗ ꯅꯠꯇꯕ ꯑꯇꯩꯗ ꯊꯥꯔꯦꯕ ꯑꯗꯨ ꯑꯃꯨꯛꯀꯥ ꯊꫭꯛ ꯕꯒꯤ ꯀꯩꯅꯣ ꯊꯥꯗꯕꯤꯗ ꯌꯨꯝꯗ ꯂꯩꯔꯒ ꯑꯣꯖꯥ ꯑꯥ ꯀꯩꯅꯣ ꯆꯍꯤ ꯑꯃꯗꯤ ꯇꯧꯔꯝꯃꯦ
ꯎꯝ
ꯑꯗꯨꯒ ꯑꯃꯨꯛꯀ ꯑꯥ ꯀꯩꯅꯣ ꯆꯠꯅꯤꯡꯉꯥꯏ ꯑꯥꯎꯠꯁꯥꯏꯗꯒꯨꯝꯕ ꯆꯠꯅꯤꯡꯉꯥꯏ ꯇꯧꯕꯒꯤ ꯑꯃꯨꯛꯀ ꯇꯣꯛꯈ꯭ꯔꯦ ꯑꯗꯨꯒ ꯂꯩꯔꯥ ꯑꯃꯨꯛ ꯆꯠꯇ꯭ꯔꯦ
ꯁꯤꯗ ꯂꯩꯔ ꯂꯩꯔꯒ ꯑꯗꯨꯝ ꯌꯦꯡꯉꯣ ꯍꯧꯖꯤꯛ ꯆꯍꯤꯗ ꯌꯥꯝ ꯂꯥꯛꯄꯗꯣ ꯌꯦꯉꫭꯗ ꯌꯥꯔꯅꯤ ꯗꯨꯝ ꯍꯟꯗꯛꯁꯨ ꯌꯥꯝ ꯊꯣꯛꯄ ꯅꯦꯝꯃꯦ ꯑꯦꯒ꯭ꯔꯤꯒꯨꯝꯕ ꯑꯦꯒ꯭ꯔꯤ ꯑꯦꯒ꯭ꯔꯤꯒꯤ ꯀꯣꯔꯠꯀꯤ ꯑꯦꯁꯦꯝꯕ꯭ꯂꯤꯒꯤ ꯌꯥꯝ ꯊꯣꯛꯄꯗꯣ
ꯎꯝ
ꯌꯥꯝ ꯂꯩꯌꯨꯅꯦꯗꯪ ꯑꯗꯨ ꯇ꯭ꯔꯥꯏ ꯇꯕꯤ ꯌꯥꯏ ꯅꯪ ꯀꯩ ꯑꯣꯅꯔꯁ ꯂꯧꯕ꯭ꯔꯣ
ꯑꯩꯗꯤ ꯀꯃꯔꯁꯀꯤ ꯕꯦꯛꯒ꯭ꯔꯥꯎꯟꯅꯤꯗ
ꯀꯃꯔꯁꯇ
ꯎꯝ
ꯀꯃꯔꯁ ꯕꯦꯛꯒ꯭ꯔꯥꯎꯟ ꯑꯣꯏꯔꯁꯨ ꯕꯤ ꯕꯤ ꯑꯦꯗꯣ ꯈꯪꯕ꯭ꯔꯥ
ꯎꯝ
ꯑꯗꯨꯅꯦ ꯕꯦ ꯕꯤꯕꯤ ꯌꯦ ꯂꯧ ꯈꯪꯗꯦ ꯕꯤꯕꯦ ꯂꯧꯔꯁꯨ ꯄꯪꯕꯒꯤ ꯎꯄꯥꯏ ꯂꯩꯇꯦ ꯅꯣꯏꯒꯨꯝꯅ
ꯕꯤꯕꯤ ꯑꯦ ꯕꯤꯖꯤꯅꯦꯁꯀꯤꯅꯤ
ꯎꯝ ꯕꯤꯖꯤꯅꯦꯁꯀꯤ ꯅꯣꯏꯒꯨꯝꯅ ꯍꯥꯏ ꯑꯗꯨꯒꯤ ꯑꯦꯝ ꯕꯤ ꯑꯦ ꯑꯃꯨꯛꯀ ꯇꯧꯊꯣꯛꯑꯗꯤ ꯐꯒꯅꯦꯕ ꯑꯗꯣ ꯇꯟꯕꯒꯤ ꯑꯃꯨꯛ ꯂꯥꯏꯔꯤꯛꯁꯨ ꯄꯥꯅꯤꯡꯕꯒꯤ ꯇꯧꯊꯣꯛꯇ꯭ꯔꯤ ꯑꯩꯁꯦ
ꯏꯒꯅꯧꯗ ꯇꯧꯔꯣ ꯏꯒꯅꯧꯗ
ꯑꯗꯨ ꯑꯗꯨꯗ ꯕꯤ ꯕꯤ ꯑꯦꯁꯁꯨ ꯂꯩꯕ꯭ꯔꯥꯅꯦ ꯑꯦꯝ ꯕꯤ ꯑꯦ ꯂꯩꯕ꯭ꯔꯥ
ꯈꯪꯗꯦ ꯂꯩꯕ ꯂꯩꯇꯕꯗ ꯍꯥꯡꯉꯗꯤ ꯈꯪꯉꯅꯤꯅ
ꯑꯣꯥ ꯑꯩ ꯑꯗꯣ ꯕꯤꯕꯤ ꯑꯦꯒꯨꯝꯕꯗꯤ ꯔꯤꯒꯨꯂꯔꯂꯤ ꯆꯠꯂꯝꯃꯦ ꯑꯗꯣ ꯑꯝ ꯂꯥꯏꯔꯤꯛ ꯄꯥꯕ ꯇꯥꯟꯜꯂꯛꯄꯒꯤ ꯑꯦꯝ ꯕꯤ ꯑꯦ ꯑꯃꯨꯛ ꯇꯧꯗ꯭ꯔꯦ
ꯎꯝ ꯇꯧ ꯇꯧ ꯑꯗꯨꯝ
ꯅꯨꯄꯤ ꯑꯣꯏꯕꯅꯤꯅꯀꯣ ꯌꯥꯝ ꯇꯜꯂꯗꯤ ꯑꯃꯨꯛ ꯇꯣꯛꯄ ꯅꯨꯄꯥꯗꯤ ꯍꯣꯠꯅꯕ ꯀꯟꯕ ꯃꯥꯜꯂꯦ
ꯅꯨꯄꯤꯁꯨ ꯅꯨꯄꯥꯁꯨ ꯑꯗꯨ ꯍꯣꯠꯅꯗꯦ ꯑꯗꯃꯥꯏ ꯍꯣꯠꯅꯒꯗꯕꯅꯤꯅ ꯇꯣꯛꯄ ꯌꯥꯗꯦꯅ
ꯅꯣꯏꯗꯤ ꯍꯣꯠꯅꯕ ꯀꯜꯂꯣ ꯃꯤ ꯑꯃ ꯑꯣꯏꯅꯤꯡꯉꯥꯏ
ꯈꯣꯏꯁꯨ ꯀꯥꯏꯗ ꯗꯨꯝ ꯂꯦꯇꯕꯤꯗꯀꫭ ꯑꯗꯨꯝ ꯆꯦꯜꯂꯤ ꯆꯦꯜꯂꯤꯝꯅꯦ
ꯍꯣꯏ ꯌꯥꯝ ꯋꯥꯕꯅꯤ ꯃꯔꯛ ꯃꯔꯛꯗꯤ ꯕꯔꯥꯒꯤꯐꯥꯎ ꯂꯩꯗꯕ ꯅꯨꯃꯤꯠꯁꯨ ꯌꯥꯎꯕꯅꯦ ꯑꯗꯨꯒꯨꯝꯕꯗꯣ
ꯎꯝ ꯎꯝ ꯑꯗꯨ ꯑꯣꯏꯔꯁꯨ ꯑꯗꯨꯝ ꯊꯥꯒꯗꯧꯕꯅ ꯍꯦꯟꯅꯀꯣ ꯑꯗꯨꯝ ꯇ꯭ꯔꯥꯏ ꯇꯧ ꯂꯩꯕꯅꯦ ꯑꯃꯂꯛꯇ ꯇꯧꯔꯒ ꯋꯥꯈꯜ ꯗꯥꯎꯟ ꯇꯧꯕ ꯌꯥꯗꯦꯕ
ꯍꯣꯏ
ꯑꯩꯈꯣꯏꯅ ꯇꯧꯕꯒꯤ ꯇꯧꯕꯒꯤ ꯇ꯭ꯔꯥꯏ ꯇꯧꯕꯒꯤ ꯑꯦꯛꯖꯥꯝꯗꯣ ꯀꯔꯤ ꯍꯥꯏꯁꯤꯔꯥ ꯍꯟꯖꯤꯟ ꯍꯟꯖꯤꯟ ꯇꯧꯕ ꯃꯇꯝꯗ ꯃꯣꯏꯅ ꯍꯪꯕꯒꯤ ꯀꯣꯏꯁꯟ ꯇꯥꯏꯞꯇꯨꯒ ꯑꯩꯈꯣꯏꯅ ꯑꯍꯨꯝ ꯃꯔꯤꯔꯛ ꯌꯦꯡꯉꯗ ꯑꯁꯤ ꯁꯤꯒꯤ ꯃꯣꯏ ꯁꯤꯒꯤ ꯇꯥꯏꯞꯁꯤ ꯃꯣꯏꯅ ꯍꯪꯉꯦ ꯍꯥꯏꯕꯗꯣ ꯑꯩꯈꯣꯏꯅ ꯄꯥꯕꯁꯨꯗꯤ ꯁꯤ ꯌꯥꯝꯅ ꯑꯦꯗꯤꯌꯥ ꯂꯥꯛꯑꯦꯕꯀꯣ
ꯍꯣꯏ ꯑꯥꯏꯗꯤꯌꯥ ꯂꯥꯛꯄꯅꯤ
ꯑꯗꯨꯅ ꯁꯤꯒꯤ ꯇꯥꯏꯞꯇ ꯃꯣꯏ ꯍꯪꯉꯛꯑꯦ ꯍꯪꯉꯛꯑꯦ ꯍꯥꯏꯕꯗꯨ ꯑꯗꯨꯝ ꯌꯦꯡꯕꯥꯗ ꯈꯪꯉꯛꯑꯗꯤ ꯂꯥꯏꯔꯤꯛ ꯄꯥꯕꯁꯨ ꯃꯑꯣꯡꯗꯨꯝ ꯈꯪꯉꯦꯕ
ꯎꯝ
ꯑꯗꯨ ꯇꯧꯕꯒꯤ ꯃꯣꯏ ꯊꯥꯕꯁꯤꯡꯗ ꯊꯣꯛꯄꯅꯦ ꯂꯥꯁꯇ
ꯎꯝ ꯎꯝ ꯑꯩ ꯀꯩꯅꯣꯗꯁꯨ ꯑꯦꯛꯖꯥꯝ ꯑꯃꯗꯤꯧ ꯇꯧꯔꯝꯃꯦ ꯑꯗꯨꯗꯤ ꯆ ꯄꯤꯛꯃꯟꯕꯒꯤ ꯑꯩ ꯍꯥꯏꯅꯤꯡꯗꯕ
ꯁ ꯀꯥꯏ ꯇꯗ
ꯑꯉꯥꯡꯋꯥꯗꯤꯒꯨꯝꯕꯗꯣ ꯑꯦꯛꯖꯥꯝ ꯇꯧꯔꯃꯦ ꯑꯗꯨꯒꯤꯗꯤ ꯌꯥꯝ ꯂꯥꯏꯌꯦꯗ ꯀꯣꯏꯁꯟꯒꯨꯝꯕꯗꯣꯀꯣ